ꯍꯜꯂꯣ ꯍꯂꯣ ꯇꯥꯕ꯭ꯔꯣ
ꯇꯥꯔꯕꯣ
ꯍꯜꯂꯣ
ꯇꯥꯕ꯭ꯔꯣ
ꯑ ꯇꯥꯏ
ꯅꯦꯋꯥꯛꯁꯦ ꯏꯅꯨꯡ ꯅꯨꯪꯉꯥꯏꯇꯦ ꯅꯥꯕ
ꯎꯝ ꯌꯥꯏ ꯌꯥꯏ ꯇꯥꯔꯦ ꯑꯗꯨꯝ ꯄꯥꯏꯌꯣ ꯑꯩꯗꯤ ꯅꯦꯋꯥꯥꯛ ꯅꯨꯡꯉꯥꯏꯇꯦꯅ ꯑꯃꯨꯛ ꯀꯛꯈꯤꯅꯦ ꯆꯥꯛꯆꯥꯔꯕꯣ
ꯀꯥꯏꯔꯨꯔꯕ ꯍꯥꯏꯖꯦ ꯀꯥ
ꯑ ꯂꯝꯕꯤꯗ ꯑꯗꯨꯝ ꯂꯥꯛꯏꯌꯦ ꯍꯣꯢ ꯆꯥꯛ ꯆꯥꯔꯕꯣ ꯆꯥꯛ ꯏꯁꯤꯡ ꯎꯅꯔꯕꯣ ꯅꯣꯏ ꯑꯗꯥꯏꯗꯣ ꯅꯦꯋꯥꯛ ꯌꯥꯝ ꯅꯨꯡꯉꯥꯏꯇꯕ꯭ꯔ ꯀꯩꯅꯣ ꯂꯣ ꯑꯗꯨꯝ ꯄꯥꯏꯌꯣꯕ ꯀꯛꯈꯤꯅꯣꯕ ꯐꯣꯟꯗꯣ ꯑꯩꯗꯤ ꯅꯦꯋꯥꯥꯛ ꯅꯨꯡꯉꯥꯏꯇ꯭ꯔꯁꯨ ꯑꯩꯅ ꯉꯥꯡꯁꯦ ꯇꯥꯔꯒꯗꯤꯅꯦ ꯑꯗꯨꯝ ꯄꯥꯏꯌꯣꯕ
ꯇꯥꯔꯕꯣ ꯆꯥꯛ ꯏꯁꯤꯡ ꯎꯅꯔꯕꯣ ꯀꯃꯥꯏꯅ ꯇꯧꯔꯤꯒꯦ ꯏꯟꯀꯃꯤꯡ ꯃꯥꯏ
ꯀꯥꯗꯔꯤ ꯀꯥꯏ
ꯆꯥꯏꯁꯤꯕꯨ ꯎꯅꯔꯕꯣ ꯅꯪ ꯅꯦꯋꯥꯛꯇꯣ ꯅꯪ ꯂꯋꯥꯏꯗꯩ ꯃꯥꯜꯂꯦꯔꯥ
ꯑꯗꯨ
ꯀꯌꯥꯏ ꯌꯥꯏ ꯌꯥꯏ ꯀꯟꯅꯥ ꯋꯥꯏ ꯁꯥꯟꯅꯩ ꯍꯥꯏꯅꯣ ꯀꯅꯥ ꯋꯥꯏ ꯁꯥꯅꯩꯅꯣ
ꯎ
ꯅꯨꯄꯥ ꯃꯆꯥ ꯌꯥꯏꯌꯦ ꯌꯥꯏ ꯌꯥꯏ ꯅꯪ ꯍꯧꯖꯤꯛ ꯉꯥꯡꯉꯤꯗꯨꯣ ꯑꯗꯨꯝꯇꯪ ꯉꯥꯡꯉꯛꯑꯣ ꯅꯪ ꯐꯣꯟꯗꯣ ꯂꯥꯞꯊꯣꯛꯀꯅꯣ
ꯑ
ꯑꯂ
ꯑ ꯑ
ꯐꯣꯟꯗꯣ ꯅꯅꯥꯗ ꯑꯗꯨꯝ ꯅꯞꯄꯣ ꯏꯕꯣ ꯅꯪ ꯁ꯭ꯋꯥꯏꯗ ꯂꯩꯔꯗꯤ ꯅꯦꯋꯥꯛ ꯌꯥꯗꯧꯅꯤ ꯅꯪ ꯑꯥꯗ ꯆꯠꯈ꯭ꯔꯦ ꯑꯗꯨꯅ ꯇꯥꯕ꯭ꯔꯣ
ꯅꯨꯄꯥ ꯃꯆꯥ ꯅꯪꯒꯤꯅꯦꯋꯥꯛꯇꯣ ꯀꯩꯅꯣꯗ ꯂꯩꯔ ꯃꯥꯜꯂꯦ ꯊꯥꯏꯂꯦꯟꯗ ꯂꯩꯏꯔꯕ ꯀꯩꯅꯣꯝ ꯇꯧꯔꯦ ꯅꯪꯒꯤ ꯅꯦꯠꯋꯥꯥꯛꯗꯣ ꯑꯝ ꯆꯥꯏꯁꯤ ꯎꯅꯔꯔꯕꯣ ꯀꯩꯅꯣ ꯅꯪ ꯌꯦꯁ ꯌꯦꯁ ꯀꯌꯥꯝ ꯇꯧꯋꯤꯗꯅ
ꯍꯉ
ꯇꯥꯔꯕꯣ
ꯑ ꯐꯅ ꯋꯥ
ꯑꯗꯣ ꯐꯣꯟꯅ ꯅꯥꯅꯥ ꯃꯩ ꯍꯥꯞꯄꯣꯕ ꯐꯣꯟ ꯂꯥꯞꯊꯣꯛꯀꯅꯣꯕ
ꯂꯥꯛꯍꯧꯗꯦꯍꯦ ꯅꯦꯠꯋꯥꯛ ꯅꯅꯦ
ꯁꯥꯏ ꯑꯩꯗꯤ ꯑꯩ ꯁꯥꯏ ꯀꯩꯅꯣ ꯊꯕꯛ ꯑꯃ ꯇꯧꯋꯦꯗ ꯅꯉꯣꯟꯗ ꯂꯤꯕ꯭ꯔꯣ ꯋꯥꯔꯤ ꯑꯃ ꯂꯤꯎꯔꯕ ꯑꯗꯦ
ꯀꯕꯥꯏꯅꯣ ꯌꯔꯣ
ꯑꯩꯈꯣꯏ ꯁꯥꯏꯗ ꯑꯩꯅ ꯍꯥꯏꯁꯦ ꯑꯣꯛ ꯂꯩꯔꯛꯎꯔ ꯑꯁꯤꯅꯦꯕ ꯑꯗꯩꯗ ꯀꯃꯥꯏꯅ ꯇꯧꯒꯦꯗ ꯂꯩꯥꯏꯔꯑꯣꯁꯤꯅꯦ ꯃꯥꯖꯣ ꯑꯗ ꯑꯣ ꯀꯦꯗ ꯍꯣꯡꯕ꯭ꯔꯥ ꯑꯩꯗꯤ ꯑꯣꯀꯦꯗꯣ ꯑꯩꯗꯤ ꯑꯣꯛ ꯁꯤ ꯅꯪ ꯈꯜꯂꯤꯁꯦ ꯉꯥꯏꯍꯥꯛꯀꯤ ꯋꯥꯈꯟꯗꯨꯗ ꯑꯣꯛꯀꯦꯅꯤꯅ ꯑꯣꯛꯅꯦꯁꯤ ꯅꯪ ꯂꯩꯁꯦ
ꯑꯣꯀꯦ ꯃꯌꯣꯝ ꯑꯃ ꯂꯩꯔꯦꯕꯀꯣ
ꯑ
ꯑꯩꯈꯣꯏ ꯃꯥꯗꯤ ꯑꯣꯛ ꯆꯥ ꯌꯥꯗꯕꯅꯤꯅ ꯌꯦꯟꯗꯣ ꯑꯃꯨꯛ ꯂꯩꯒꯦ ꯇꯧꯔ ꯌꯦꯟꯗꯣ ꯃꯛ ꯂꯩꯔ ꯆꯪꯉꯄ ꯍꯥꯏꯇꯥꯔꯦ
ꯑ
ꯇꯥꯕ
ꯎ ꯄꯀꯤ
ꯑꯣꯀꯦ ꯔꯣꯜ ꯅꯠꯇꯕꯤꯗ ꯑꯩꯈꯣꯏꯒꯤ ꯑꯣ ꯀꯦ ꯃꯌꯣꯝꯗꯣ ꯈꯪꯕ꯭ꯔꯥ
ꯑ
ꯅꯪ ꯂꯋꯥꯏꯗꯦ ꯑꯣꯏꯔ ꯃꯥꯜꯂꯦꯗ ꯇꯥꯕ꯭ꯔꯣ ꯍꯜꯂꯣ ꯍꯜꯂꯣ
ꯂꯋꯥꯏꯗꯒꯤ ꯂꯥꯛꯄ ꯏꯕꯨꯡꯉꯣ ꯍꯜꯂꯣ ꯇꯥꯔꯔꯕꯣ ꯑꯣ ꯌꯥꯔꯦ ꯌꯥꯔꯦ ꯍꯧꯖꯤꯛꯀꯤꯗꯣ ꯅꯪ ꯉꯥꯡꯒꯤꯗꯣ ꯇꯥꯔꯦ ꯇꯔꯕꯜ ꯅꯪ ꯅꯦꯋꯥꯛꯇꯣ ꯏ ꯌꯥꯗꯕꯒꯤ ꯗꯥꯏꯞꯇꯝ ꯇꯧꯏꯤꯀꯣ ꯑꯩꯅ ꯐꯖꯅ ꯉꯥꯡꯉꯤ ꯃꯌꯥꯝꯁꯦ ꯅꯪ ꯑꯝꯇ ꯇꯥꯗ꯭ꯔꯕ ꯀꯩꯅꯣ ꯇꯧꯔꯤ ꯍꯜꯂꯣ ꯍꯜꯂꯣ ꯅꯪ ꯂꯋꯥꯏꯗꯩ ꯂꯥꯛꯄ ꯃꯥꯜꯂꯦꯕꯣ
ꯍ
ꯑꯣ ꯑꯗꯨꯅꯦ ꯅꯪ ꯂꯋꯥꯏꯗ ꯌꯥꯝ ꯁꯤ ꯃꯥꯜꯂꯦꯕ ꯑꯩꯅ ꯉꯁꯥꯏ ꯂꯤꯈꯤꯕ ꯋꯥꯗ ꯅꯪ ꯇꯥꯍꯧꯕ꯭ꯔꯥ
ꯑꯣꯀꯤ ꯄꯨꯗꯔꯦ ꯑꯗꯨ ꯇ ꯈꯥꯎꯗꯇ ꯈꯦꯄꯔ
ꯑꯗꯩꯗ ꯃꯃꯥꯁꯦ ꯑꯣꯀꯦ ꯆꯥ ꯌꯥꯗꯕꯅꯤꯅ ꯌꯦꯟ ꯊꯣꯡ ꯍꯣꯡ ꯂꯩꯕ ꯍꯥꯏꯇꯥꯔꯦ ꯑꯩ ꯉꯥꯏꯍꯥꯛ ꯋꯥꯀꯟꯗꯣ ꯑꯗ ꯑꯅꯤ ꯊꯣꯛꯅ ꯂꯩꯌꯦꯗꯅ ꯑꯗꯩ ꯍꯦꯟꯅ ꯅꯣꯛꯅꯤꯡꯕ ꯑ ꯑꯃꯁꯨ ꯂꯩꯌꯦ ꯑꯗꯣ ꯈꯪꯕ ꯌꯥꯔꯕꯅꯤꯅ ꯈꯪꯗ ꯄꯤ ꯑꯗꯨꯝ ꯆꯠꯂꯦꯗꯅ ꯑꯩꯈꯣꯏ ꯃꯥꯏ ꯌꯦꯟ ꯊꯣꯡꯕꯗ ꯇꯣꯉꯥꯟꯅꯒ ꯄꯤꯔꯤꯌꯦ ꯑꯩꯅ ꯎꯀꯦꯗꯣ ꯑꯩꯈꯣꯏꯅ ꯆꯥꯔꯦ ꯑ ꯑꯗꯦ ꯑꯣꯒꯦꯗꯣ ꯍꯥꯡꯗꯣꯛꯑꯀꯥꯟꯗ ꯌꯦꯟ ꯌꯥꯎ ꯂꯩꯔꯝꯃꯦꯅꯦ ꯀꯩ ꯀ ꯉꯁꯥꯏ ꯑꯣꯜ ꯇꯣꯡꯉ ꯂꯩꯔ ꯀꯔꯤ ꯌꯦ ꯇꯧꯕ ꯌꯥꯎꯔꯝꯃꯤꯁꯦ ꯑꯗ ꯋꯥ ꯀꯒ ꯂꯂ ꯑꯣ ꯑꯣꯀꯦꯗꯤ ꯌꯦ ꯅꯧꯅꯦ ꯑꯩꯈꯣꯏ ꯃꯥꯏ ꯍꯥꯕ ꯍꯧꯗ꯭ꯔꯦ ꯈꯂꯦ
ꯃꯦ ꯀꯦꯃꯦꯒ꯭ꯔꯣ
ꯇꯔ ꯇ ꯑꯈꯣ ꯃꯥꯔꯤꯀꯥꯈꯣ ꯊꯅꯗ ꯊꯪꯅꯕꯗ ꯅꯨꯄꯤ ꯑꯉꯥꯡ ꯃꯆꯥ ꯑꯃ ꯂꯩꯌꯦꯕꯀꯣ ꯇꯥꯕꯔꯝ ꯇꯋꯥꯏ ꯇ ꯐꯁꯤꯂꯕꯣ ꯇꯥꯕ꯭ꯔꯣ ꯅꯪꯂ ꯋꯥꯏꯇ ꯐꯟꯖꯂ ꯄꯣ ꯂꯋꯥꯏꯗꯦ ꯂꯥꯛꯒꯣ ꯟꯗꯨꯨ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯍꯜꯂꯣ ꯃꯦꯦ ꯑꯋꯥꯖ ꯀ ꯁꯅꯥ ꯍꯥꯏ ꯀꯌꯥ ꯑꯔꯦ ꯐꯣꯂꯣ ꯅ ꯌꯥꯔ ꯀꯔꯤꯌꯥ
ꯇ
ꯑꯋꯥꯥꯏꯗꯤ ꯂꯥꯛꯀꯣ ꯀꯥꯁ ꯈꯆꯒꯤ ꯇ ꯑ꯭ꯔ ꯂꯋꯥ ꯏꯕꯨꯣ ꯃꯦꯔꯤ ꯑꯋꯥꯖ ꯀ ꯁꯅꯥꯌꯥ ꯀꯌꯥ ꯑꯗꯨꯃꯥꯏꯅ ꯇꯧꯔꯒ ꯑꯩꯁꯦ ꯑꯗꯨꯝ ꯈꯪꯒ ꯂꯑꯦ ꯑꯩ ꯋꯥꯈꯟꯗꯗꯤ ꯑꯗꯨꯃꯥꯏꯅ ꯑꯗꯨꯝ ꯈꯜꯂ ꯂꯥꯛꯑꯦꯗꯅ ꯃꯣꯏꯗꯤ ꯀꯔꯤꯝ ꯒ꯭ꯌꯥꯟ ꯇꯥꯍꯧꯗꯕꯅꯦꯕ ꯑꯩꯅ ꯈꯜꯂꯤ ꯋꯥꯈꯟꯗꯗꯤ ꯃꯥꯅ ꯑꯩꯀꯣ ꯃꯥꯅꯤ ꯌꯍꯧꯗ꯭ꯔꯦꯅ ꯈꯜꯂꯒ ꯑꯩ ꯑꯗꯨꯝ ꯂꯥꯛꯑꯦꯗ
ꯑ
ꯀ ꯃꯗꯦ ꯆꯔꯒ